ꯑ
ꯇꯥꯏ
ꯎꯝ ꯀꯔꯤ ꯆꯥꯔꯤꯕ
ꯀꯝ ꯆꯥꯕ
ꯆꯥꯎꯃꯨꯛ ꯆꯥꯔꯤꯕ
ꯎꯝ
ꯂꯥꯁꯇ ꯃꯤ ꯃꯤ ꯆꯥꯕ ꯑꯣꯏꯔꯝꯅꯤꯕ
ꯎ
ꯎꯝ
ꯆꯥꯒꯔꯣ
ꯊꯕꯛ ꯑꯃ ꯂꯩꯇ꯭ꯔꯕꯣ ꯆꯥꯏꯟꯗꯦ ꯑꯩꯗꯤ ꯀꯩ ꯆꯥꯗꯦ
ꯍꯣꯏꯁꯗꯣꯏ ꯁꯥꯕ ꯀꯩꯅꯣꯝ ꯑꯗꯨꯅꯤ ꯍꯥꯏ
ꯃꯤꯃꯤ ꯃꯤꯃꯤꯅꯦ ꯅꯠꯇ꯭ꯔꯣ
ꯎꯝ
ꯀ ꯃꯤ ꯃꯤ ꯆꯥꯏꯗꯦ
ꯁꯤꯕ ꯔꯅꯤ ꯁꯤꯕ ꯔ
ꯁꯤꯡꯖꯨꯗꯒꯨꯝꯕ ꯍꯥꯞꯄꯗꯤ ꯆꯥꯏꯀꯣ ꯊꯑꯣꯏꯅ ꯃꯤꯃꯤ ꯈꯛꯇ ꯏꯁ ꯃꯌꯨꯗꯤ ꯄꯃꯤꯒꯤꯅ ꯍꯣꯏ ꯍꯥꯏꯥꯟꯅ ꯁ꯭ꯀꯨꯜꯗ ꯂꯩꯔꯤꯉꯩꯗ ꯊꯤꯟꯖꯨꯃꯛꯇꯅꯤ
ꯑꯣ ꯂꯥꯏꯅꯥ ꯑꯃꯨꯛ ꯍꯧꯔꯦꯍꯦ
ꯎꯏꯕꯤ ꯂꯩꯅꯥꯔꯥ
ꯎꯝ
ꯉꯟꯅꯁꯨ ꯇꯨꯝꯕ ꯂꯥꯏꯅꯥꯖ ꯍꯧꯕ
ꯉ ꯊ
ꯅꯪ ꯀꯔꯤ ꯇꯧ ꯂꯩꯒꯦ ꯆꯦꯡ ꯗꯥꯥꯡꯗ
ꯀꯣ ꯋꯥꯔꯤꯔꯤ ꯁꯅꯔꯒ ꯂꯩ
ꯍ ꯀꯔ ꯑꯩꯒ ꯁꯥꯟꯅꯈꯤꯕꯗꯤ ꯌꯦꯡꯒꯟꯗꯥꯏꯅꯦ
ꯊꯦꯡ
ꯇꯔꯥ ꯑꯃꯨꯛꯈꯛ ꯑꯃꯨꯛ ꯑꯅꯤꯗ
ꯊꯒꯩꯅꯣ
ꯊꯦꯡꯗ꯭ꯔꯤ ꯊꯦꯡꯗ꯭ꯔꯤ
ꯊꯦꯡꯉꯦ ꯅꯪꯒꯤ ꯊꯦꯡꯉꯦ ꯐꯔꯒꯤ ꯊꯦꯡꯉꯦ
ꯑꯎ ꯉꯕꯗꯤ ꯃꯥꯔ
ꯍ ꯑꯦ ꯅꯪꯁꯨꯨꯔꯣ ꯅꯪꯁꯨꯨꯔꯣ
ꯅꯣꯡꯖꯨꯗ꯭ꯔꯗꯤ ꯑꯗꯨꯝꯕ ꯌꯥꯗꯧꯔꯦꯁꯦ
ꯎꯝ ꯅ ꯁꯨꯏꯕꯤꯅꯅꯨꯡꯉꯥꯏꯅ
ꯅꯣꯡ ꯆꯨꯗ꯭ꯔꯁꯨ ꯅꯨꯡꯁꯥ ꯊꯣꯛꯂꯛꯑꯝꯃꯔꯣꯏ ꯍ ꯑꯗꯨꯝ ꯌꯥꯔꯝꯃꯅꯤ ꯇꯝꯕ
ꯁꯥ ꯆꯗ ꯎꯝ
ꯑ ꯕꯤꯟꯗꯔ ꯔꯣꯣꯡꯆꯪ ꯑꯅꯤꯗꯦꯁ ꯐꯤꯁꯃꯁꯇ ꯖꯒꯣꯏ ꯁꯒ ꯊꯣꯡꯉꯅꯤꯅꯒꯪꯁꯦ
ꯐꯦꯁ ꯋꯥꯁꯗꯖꯕꯨꯣꯏ ꯁꯕ ꯍ ꯍꯥꯏꯔ
ꯎꯝ
ꯄ ꯏꯅ ꯐꯦꯁ ꯋꯥꯁꯗꯒꯣ ꯁꯀꯝ
ꯎꯗꯦ ꯈ꯭ꯔꯤꯁꯃꯁꯦꯅꯤ ꯑꯗꯨꯕꯨꯣꯏꯁꯅ ꯇꯥꯏꯅꯦ
ꯎꯝꯁ
ꯂꯩꯒ ꯊꯤꯀꯠ ꯂꯩꯗꯅꯦ
ꯊ ꯊ ꯀ ꯆꯣ
ꯑꯣ ꯊ ꯊ ꯆꯦ ꯕꯨꯗꯤꯅꯤ ꯑꯗꯨ ꯌꯥꯝꯗꯦ
ꯌꯥꯎꯗ꯭ꯔꯗꯤ ꯍꯦꯉꯣꯥꯏ ꯂꯨ ꯃꯦꯔꯁ ꯇꯧꯔꯗꯤ ꯊꯦ ꯊꯦꯔꯒꯁꯄꯩ ꯌꯥꯔꯣꯏꯗꯤ
ꯄꯔꯤꯕ
ꯑꯩꯌꯦꯡ ꯍꯣꯏ ꯃꯦꯔ ꯏꯁꯇꯣꯔꯗꯤ ꯏ ꯊꯦꯔꯒ ꯆꯄꯨ ꯌꯥꯗ ꯏꯅꯤ
ꯃꯤꯁꯇꯕꯨꯗꯤ ꯌꯥꯗꯕ
ꯎꯝ
ꯌꯎ ꯌꯎ ꯁꯥ ꯊꯣꯡꯉꯅꯤꯅꯣꯏ ꯑꯗꯣꯝꯅꯤꯅ ꯃꯈꯜ ꯑꯃ ꯑꯣꯏꯅ ꯊꯣꯡꯉꯤꯅꯦꯀꯣ
ꯎꯝ ꯑ
ꯀꯔꯤ ꯀꯔꯤꯃꯛꯇꯤ ꯆꯥꯗꯦꯅ
ꯎꯝ
ꯅꯪ ꯆꯥꯗꯕ ꯍꯩꯔꯣꯅꯦ
ꯥ ꯐ ꯀꯦꯗ
ꯁꯥꯗꯣ ꯂ ꯏꯇꯌꯥ
ꯎꯝ ꯑꯩ ꯆꯥꯗꯕꯁꯦ ꯊꯉ ꯊ ꯈ ꯑꯗꯨꯅꯤ ꯇꯩꯂꯣꯏꯁꯥꯏ ꯅꯩ ꯍꯗꯣꯡꯥꯏ ꯀꯩꯅꯣ ꯍꯧꯗꯣꯡ ꯑꯗꯨ ꯍꯧꯗꯣꯡꯒꯨꯝꯕꯗꯤ ꯆꯥꯅꯤꯡꯗꯦ ꯄꯔꯝ ꯆꯅꯤꯡꯅꯤꯡꯗꯤ
ꯑꯣꯏꯖꯕꯔꯖ
ꯅꯣꯏꯗꯤ ꯂꯣꯏꯁꯥꯏ ꯀꯩꯅꯣ
ꯆꯩꯥꯏꯅꯥ
ꯂ
ꯑꯣꯏꯗꯤ ꯑꯩꯗꯤꯖꯗꯦ
ꯎꯝ
ꯈꯣꯏꯖꯕ꯭ꯔꯣ
ꯀꯩꯅꯨ ꯍꯍ
ꯑꯁ ꯈꯣꯏ ꯈꯪꯗꯕꯔꯗꯤ
ꯑꯥ ꯑꯥ
ꯆꯥꯔꯤ ꯆꯅꯤꯡꯅꯤꯡꯗꯦ ꯑꯦꯂꯔꯤ ꯁꯤ ꯀ ꯏꯗꯨꯖꯔꯗꯤ
ꯁꯗꯗꯨ ꯂꯣꯏꯖꯕ
ꯑꯧꯁꯥ ꯆꯥꯅꯤꯡꯗꯦ ꯍꯨꯏ ꯆꯥꯅꯤꯡꯗꯦ
ꯆꯥꯅꯤꯡꯗꯕ ꯍꯩꯕ ꯅꯠꯇꯦꯅꯦ ꯆꯥꯗꯕ ꯍꯩꯕꯅꯤꯅꯦ
ꯁꯥꯗꯕꯅꯤꯅꯤ
ꯉꯁꯤ ꯑꯛꯁꯥ ꯆꯥꯏꯔꯒ ꯆꯥꯅꯤꯡꯗꯕꯅꯤ ꯀꯔꯤ ꯅꯣꯏꯅꯣ
ꯑꯣ ꯁꯥꯗꯦ ꯑ ꯌꯥꯝꯝ ꯁꯥꯗꯦ
ꯑꯩꯅ ꯍꯪꯉꯤꯁꯤꯀꯣ ꯌꯥꯝꯅ ꯆꯥꯅꯤꯡꯗꯕ ꯍꯪꯕ ꯅꯠꯇꯦ
ꯆꯅꯤꯡ ꯆꯥꯅꯤꯡꯕ ꯃꯇꯝꯗ ꯆꯥꯏ ꯆꯥꯅꯤꯡꯗꯕ ꯃꯇꯝꯗ ꯆꯥꯗꯦ
ꯑꯇꯣꯞꯄ ꯑꯇꯣꯞꯄꯗꯨꯁꯨ
ꯎꯝ ꯑꯇꯣꯞꯄꯗ ꯑꯩ ꯀꯩꯅꯣ ꯍꯧꯗꯣꯡꯒ ꯍꯨꯏꯒ ꯣꯗꯤ
ꯅꯪꯒꯤ ꯁꯅꯤꯇ ꯄ ꯁꯥꯥꯌꯦ ꯔꯈꯣ ꯇꯁꯦ
ꯆꯖ ꯍꯣꯏ
ꯎꯝ ꯆꯥꯗꯦ ꯆꯥꯂꯕꯅꯦꯨꯛ ꯑꯩ
ꯎꯝ ꯅꯥ
ꯖꯗ ꯂꯤꯟꯒꯗꯤ ꯆꯥꯗꯕ꯭ꯔꯥ
ꯊꯣꯅꯒ ꯄꯤꯔꯛꯎꯖꯥꯔꯤ
ꯑ ꯜꯕꯨ ꯈꯨꯠꯅ ꯑꯃꯛꯁꯨ ꯑꯃꯨ ꯊꯦꯡꯗ꯭ꯔꯤꯉꯣ ꯊꯣꯡꯕ ꯂꯥꯏꯔꯤ
ꯒꯤꯐ ꯑꯣꯏꯅ ꯄꯤꯔꯛꯀꯦ
ꯎꯝ ꯍꯣꯏ ꯁ꯭ꯀꯨꯜꯗ ꯍꯥꯅ ꯏꯃꯥꯟꯅꯕ ꯑꯗꯣꯝꯗꯒꯤ ꯌꯥꯎꯕꯗꯨ ꯃꯥꯅ ꯁꯦꯝꯃꯒ ꯊꯣꯡꯕꯒꯤ ꯃꯥꯏ ꯄꯦꯝꯃꯦ ꯀ ꯁꯀꯨꯜꯗ ꯋꯥ ꯋꯥ ꯂꯥꯎꯅ ꯍꯒꯅ ꯍꯥ
ꯍꯥꯎ ꯆꯔꯦ ꯅꯪꯁꯨ
ꯎ ꯑꯩꯈꯣꯏ ꯂꯩꯎꯗꯤ
ꯃꯌꯥꯝ ꯆꯕꯗ
ꯑꯩꯈꯣꯏ ꯌꯥ ꯌꯥꯎꯗꯅꯦ ꯑꯩꯈꯣꯏ ꯑꯩꯈꯣꯏ ꯄꯨꯟꯕ ꯀꯥꯡꯒꯕꯨꯗ ꯑꯩꯈꯣꯏ ꯀꯥꯡ ꯑꯃ ꯆꯥꯗꯦꯗ ꯃꯥꯅ ꯑꯇꯣꯞꯄ ꯍꯥꯐꯇ ꯄꯔ ꯊꯣꯡꯅꯤ ꯑꯦꯁꯦꯝꯕ꯭ꯂꯤꯗ ꯂꯥꯎꯊꯣꯔꯛꯛꯇꯔ ꯏ ꯃꯥꯏ ꯑꯗꯨꯗꯒꯤ ꯑꯣꯖꯥ ꯑꯗꯨꯒꯃ ꯍꯥꯏꯅꯩ ꯁꯤꯒꯨꯝꯕꯁꯤꯗꯤ ꯑꯩꯈꯣꯏ ꯁꯣꯝꯗꯗꯤ ꯅꯣꯔꯃꯦꯜꯅꯤ ꯀꯥꯏ ꯀꯩꯁꯨꯝ ꯇꯧꯗꯦ ꯀꯩꯅꯣꯒ ꯑꯦ ꯏꯃꯥ ꯏꯄꯥꯗ ꯍꯩꯔꯁꯨ ꯆꯥꯅꯕ ꯄꯣꯠꯅ ꯍꯦꯜꯔꯛꯀꯅꯤꯒꯥꯏꯔꯦ
ꯆꯥꯕꯗꯤ ꯌꯥꯕꯅꯤ
ꯎ ꯍꯥꯏꯗꯤ ꯍꯣꯏ ꯌꯥꯎꯗꯦ ꯑꯗꯨ ꯑꯩꯈꯣꯏ ꯀꯌꯥ ꯆꯥꯟꯅꯗꯦꯗꯅ ꯑꯩ ꯁꯣꯝꯗꯗꯤ ꯃꯤ ꯈꯔ ꯑꯃꯗꯤꯗꯤ ꯆꯕ ꯑꯌꯥꯝ ꯃꯅꯤ ꯗꯤꯁꯥꯅꯦ ꯇꯧꯗꯨꯔ ꯎꯗꯕꯒꯗ ꯊꯝ ꯆꯥꯅꯄꯠꯇ ꯑꯁꯤꯦꯜꯗ ꯂꯔꯩ ꯔ ꯔꯦꯟꯦꯟꯇ ꯂꯦꯔ ꯔ ꯅꯣꯏꯖ
ꯑꯗꯨꯔꯣꯏꯟꯗ
ꯎ ꯀꯗꯥꯥꯏꯀꯅꯤ ꯑꯣꯇ
ꯎꯝ
ꯆꯍꯤ ꯑꯅꯤꯅꯦꯅꯦ ꯑꯗꯨꯨꯗ ꯅꯣꯏ ꯂꯩꯔꯏꯁꯦ
ꯎꯝ
ꯆꯍꯤ ꯑꯅꯤ ꯂꯩꯔꯤꯃꯩꯗꯤ ꯑꯗꯨꯝ ꯐꯖꯅ ꯈꯪ ꯉꯝꯗꯕ
ꯑꯩꯕꯤꯗꯩꯒ ꯄꯨꯜꯂꯤ
ꯁꯒꯨꯟ ꯄꯨꯟꯗꯕ꯭ꯔꯦꯅꯦ
ꯄꯨꯗꯦ
ꯅ ꯑꯗꯨꯝꯗꯩ ꯃꯤ ꯌꯥꯎꯔꯁꯦ
ꯎꯝ ꯀꯣꯏꯒꯤꯝ ꯂꯩ
ꯁꯤ ꯌꯦꯡꯅꯩ ꯀꯦꯡ ꯌꯥꯝ ꯁꯥꯒꯠꯄꯒ ꯌꯥꯝ ꯃꯔꯦꯕ
ꯒ ꯐꯥꯏ ꯇꯧꯁꯤꯔꯣ
ꯖꯔ